ꯍꯜꯂꯣ
ꯂꯣꯒꯁ ꯂ ꯅꯨꯡꯉꯥꯏꯔꯤꯕꯣ
ꯅꯨꯡꯉꯥꯏꯔꯤꯌꯦ
ꯀꯩꯅꯣ ꯌꯥꯝꯅ ꯏꯅ꯭ꯔꯖꯦꯇꯤꯛ ꯑꯣꯏꯅ ꯂꯩꯔꯝꯃꯤꯗ
ꯏꯅꯔꯖꯤ ꯌꯥꯎꯗ꯭ꯔꯁꯨ ꯏꯅꯔꯖꯤ ꯌꯥꯎꯕ ꯁꯥ ꯁꯥꯒꯗꯝꯅꯦ
ꯀꯩꯗꯧꯔꯝꯃꯤꯅꯣ
ꯑꯁ ꯋꯥꯗꯅ ꯁꯨꯝ ꯁꯜꯂ ꯇꯥꯔꯝꯃꯤꯅꯦ
ꯀꯔꯤ ꯀꯔꯤ ꯀꯔꯤꯒꯤꯅꯣ ꯍꯥꯏꯖꯦ ꯀꯔꯤ ꯀꯔꯤ ꯊꯕꯛ ꯁꯤꯟꯅꯕꯤꯒꯦ ꯏꯆꯦꯒꯤ ꯃꯥꯗꯔ ꯐꯥꯗꯔꯅꯕꯣ
ꯀꯩꯁꯨ ꯁꯤꯟꯅꯗꯦꯗ ꯁꯨꯝ ꯈꯪꯗꯦ ꯀꯩꯗꯧꯔꯕꯅꯣ ꯗꯥꯏꯕꯦꯇꯤꯁꯀ ꯅꯥꯔꯕ ꯀꯩꯅꯣ ꯍꯛꯆꯥꯡꯖꯦ ꯏꯁꯣꯟ ꯁꯣꯟꯗꯩ
ꯀꯩꯅꯣ ꯅꯥꯗꯤ ꯅꯥꯍꯟꯒꯅꯣꯍꯦ ꯗꯣꯛꯇꯔ ꯀꯣꯛ ꯆꯠꯂ ꯌꯦꯡꯊꯣꯛꯄ ꯌꯥꯗ꯭ꯔꯣ
ꯌꯦꯡꯊꯣꯛꯎꯔꯒꯦ ꯍꯌꯦꯡ ꯍꯌꯦꯡ ꯃꯥ ꯍꯦꯛꯇ
ꯅꯪꯗꯤ ꯑꯅꯥ ꯑꯌꯦꯛ ꯌꯥꯎꯗꯕ ꯅꯠꯇ꯭ꯔꯣ
ꯌꯥꯎꯗꯦ ꯑꯩꯈꯣꯏꯅꯕꯨ ꯅꯥꯏꯔꯣ ꯍꯣꯏ ꯇꯤꯛ ꯂꯥꯑ ꯂꯩ ꯑꯗꯨꯅꯦ ꯑꯗꯨꯝ ꯈꯪꯉꯤꯗꯨꯅꯦ ꯍꯥꯟꯅꯗꯒꯤ
ꯍ ꯍ ꯍꯍ ꯆꯥꯛ ꯏꯁꯤꯡꯗꯤ ꯆꯥꯔꯕ ꯀꯃꯥꯏꯅ ꯇꯧꯔꯒꯦ
ꯆꯥꯛꯁꯦ ꯆꯥꯔꯦ
ꯀꯩꯀꯩ ꯃꯊꯦꯟ ꯍꯣꯠꯅꯔꯕ
ꯍꯣꯏ ꯏꯟꯖꯥꯡꯖꯦ ꯌꯥꯝꯃꯦ ꯀꯔꯤ ꯉꯁꯥꯏ ꯑꯌꯨꯛ ꯑꯩꯈꯣꯏꯒꯤ ꯃꯥꯒꯤ ꯃꯅꯥꯎꯄꯤ ꯑꯃ ꯂꯥꯛꯑꯦꯕꯀꯣ
ꯎꯝ
ꯑꯗꯨꯗꯣ ꯑ ꯃꯣꯏ ꯂꯥꯛꯄꯗ ꯄꯣꯔꯣꯡ ꯄꯨꯔꯛꯑꯦ
ꯎꯝ
ꯑꯗꯨ ꯊꯣꯡꯕꯗꯨ ꯈꯔ ꯂꯦꯞꯄ
ꯑ
ꯑꯗꯨꯗꯣ ꯑꯗꯨ ꯌꯥꯎꯔꯦ ꯅꯨꯡꯗꯥꯡꯒꯤꯁꯦ ꯑꯗꯨꯒ ꯁꯧꯒꯔꯤ ꯑꯃ ꯇꯧꯔꯦ ꯑꯗꯒꯤ ꯈꯥꯃꯦꯟ ꯑꯁꯥꯡꯕꯤꯅꯦ ꯍꯋꯥꯏꯅꯦ ꯑꯂꯨꯅꯦ ꯃꯨꯛꯊ꯭ꯔꯨꯕꯤ ꯀꯩꯀꯥ ꯇꯧꯔ ꯀꯥꯡꯉꯧ ꯑꯃ ꯉꯧꯔꯦ
ꯑꯥ
ꯃꯣꯔꯣꯛ ꯃꯦꯠꯄꯝꯒ ꯇꯧꯁꯜꯂꯦꯗ ꯆꯥꯕ ꯌꯥꯗꯦꯗ
ꯑꯁ ꯍꯥꯎꯇꯕ ꯉꯥꯛꯇꯅꯦ ꯅꯪꯒꯤꯁꯦ
ꯄꯤꯖꯩꯁꯤ ꯃꯥ ꯑꯗꯨꯅ
ꯎꯝ
ꯍꯧꯖꯤꯛ ꯆꯥꯗ꯭ꯔꯤꯕ
ꯑꯧ ꯑꯩꯗꯤ ꯆꯥꯗ꯭ꯔꯤꯌꯦ ꯑꯁ ꯑꯩꯁꯦ ꯆꯥꯅꯤꯡꯕꯁꯦ ꯏꯐꯥꯎ ꯐꯥꯎꯗꯦ ꯏꯟꯖꯥꯡ ꯍꯥꯎꯇꯕꯒꯤ
ꯍꯣꯏꯅꯦ ꯊꯦꯡꯅ ꯆꯥꯕꯅꯤꯅꯦ
ꯍꯣꯏ ꯆꯥꯛꯄꯨꯗꯤ ꯂꯣꯏꯔꯦꯕꯀꯣ ꯑꯗꯨ ꯑꯗꯨꯝ ꯇꯥꯏꯃꯤꯡꯗꯣ ꯊꯦꯡ ꯊꯦꯡꯅ ꯑꯗꯨꯝ ꯆꯥꯈꯤꯕꯅꯤꯅ ꯆꯥꯅꯤꯡꯗ꯭ꯔꯤ
ꯎꯝ ꯑꯗꯨ ꯀꯩꯝꯇ ꯍꯪꯒꯦꯅꯦ
ꯍꯪꯉꯣ ꯍꯪꯉꯣ
ꯆꯦꯒꯤ ꯂꯩ ꯌꯥꯝ ꯊꯥꯗꯥꯏꯅꯦ ꯀꯩ ꯀꯩ ꯂꯩ ꯊꯥꯏꯖꯦ
ꯂꯩꯁꯦ ꯑꯗꯨꯝ ꯌꯥꯝꯗꯤ ꯅꯠꯇꯦ ꯑꯗꯨꯝ ꯈꯔ ꯈꯔ ꯑꯗꯨꯝ ꯊꯥꯕꯅꯤꯗ ꯔꯣꯁ ꯔꯣꯁ ꯊꯥꯏꯌꯦꯕꯀꯣ
ꯑꯥ
ꯔꯣꯁꯁꯤꯗ ꯑꯥ ꯑꯃꯃꯝꯇꯪ ꯁꯥꯠꯄꯤ ꯔꯣꯁ ꯑꯃ ꯄꯨꯡꯖꯥꯠ ꯁꯨꯡꯁꯥꯠ ꯁꯥꯠꯇꯣꯛꯇꯕꯤ ꯍꯣꯏ ꯁꯤꯡꯒꯜꯗꯅꯦ ꯂꯩꯖꯦ ꯁꯥꯠꯇꯣꯛꯇꯕꯤ ꯑꯗꯨꯝ ꯄꯣꯝꯁꯥꯠꯅꯔꯒ ꯑꯗꯨꯝ ꯂꯩꯕꯤ ꯔꯣꯁꯇꯣ
ꯀꯩꯅ ꯀꯩꯅꯣ ꯇꯧꯗꯕ ꯂꯩ ꯁꯥꯠꯇꯣꯛꯇꯕꯤꯗ
ꯂꯩꯗꯣ ꯄꯨꯔꯥ ꯁꯥꯠꯇꯣꯛꯄꯗꯨꯅ ꯁꯥꯠꯇꯣꯛꯇꯕꯤꯅꯦ ꯀꯣ ꯑꯗꯨꯝ ꯄꯣꯝꯁꯥꯠꯅꯔꯒ ꯂꯩꯕꯗꯣ
ꯎꯝ ꯄꯣꯝꯃꯒ ꯂꯩꯗꯣꯏꯕ ꯂꯩꯁꯦ
ꯍꯣꯏ ꯄꯣꯝꯁꯥꯠꯅꯔꯒ ꯄꯣꯝꯃꯒ ꯇꯗꯕꯤꯗꯨ ꯅꯠꯇꯦ ꯄꯣꯝꯁꯥꯠꯅꯕꯤꯗꯣ ꯚꯦꯂꯦꯟꯇꯥꯏꯟꯁ ꯗꯦꯗꯒ ꯌꯥꯝ ꯄꯤꯅꯕ ꯔꯣꯁ ꯇꯣ
ꯑꯣ
ꯑꯗꯨꯒꯤ ꯑꯗꯒꯤ ꯐꯤꯚꯝ ꯃꯨꯔꯇꯤꯗ ꯑꯗꯨꯝ ꯂꯩꯕꯗꯣ ꯑꯗꯨꯒꯤ ꯔꯣꯁꯇꯣ ꯍꯧꯋꯦ ꯑꯗꯒꯤꯗꯤ ꯑꯥ ꯄꯤꯡ ꯃꯆꯨ ꯒꯤ ꯔꯣꯁ ꯍꯧꯋꯦꯕꯀꯣ
ꯄꯤꯡꯒꯤ ꯄꯤꯡꯒꯤ ꯔꯣꯁ ꯎꯗ꯭ꯔꯤ ꯍꯦ
ꯄꯤꯡꯀꯤ ꯔꯣꯁ ꯂꯩꯌꯦ ꯑꯗꯨ ꯃꯥꯁꯦ ꯄꯨꯝꯃꯤꯀꯥꯟꯗ ꯈꯔ ꯐꯖ ꯖꯩꯗꯣ ꯁꯥꯠꯇꯣꯔꯛꯑꯒꯗꯤ ꯃꯅꯥꯗ ꯌꯥꯝ ꯌꯥꯝꯗꯕꯒꯤ ꯁꯥꯠꯇꯣꯔꯛꯑꯗꯤ ꯊꯤꯑꯕꯀꯣ
ꯑ
ꯑꯗꯨꯒ ꯃꯅꯝꯅ ꯌꯥꯝ ꯅꯨꯡꯁꯤꯌꯦ
ꯇ ꯃꯅꯒꯗꯕꯔꯦ
ꯃ ꯅꯨꯡ ꯁꯤ ꯑꯗꯨꯒ ꯄꯤꯡꯀꯤ ꯔꯣꯁꯅ ꯍꯦꯜꯂꯦꯕꯀꯣ ꯑꯗꯨꯀ ꯔꯣꯠꯁꯦ ꯑꯃꯃꯝ ꯈꯤꯇꯪ ꯁꯥꯠꯄꯗꯗꯤ ꯐꯖꯗꯦ ꯍꯥꯏꯗꯤ ꯃꯅꯥꯒ ꯃꯌꯥꯝ ꯌꯥꯝꯃꯛ ꯀꯥꯟꯗ ꯂꯩꯗꯣ ꯁꯥꯠꯂꯛꯑꯒ ꯐꯖꯕꯗ ꯑꯣꯏꯗꯕ ꯔꯣꯁ
ꯇ ꯅꯧꯔꯕ ꯑ ꯑꯃꯈꯛꯇꯪ ꯁꯥꯠꯄ
ꯁꯥꯇ ꯃꯥꯗꯤ
ꯐꯣꯂꯄꯣꯏꯅ
ꯀꯩꯅꯣꯁꯦ ꯑꯄꯣꯝꯕꯁꯦ ꯊꯣꯛꯂꯛꯑꯒ ꯃꯣꯏꯁꯦ ꯃꯇꯣꯟꯁꯤꯗ ꯆꯄꯟ ꯑꯃ ꯌꯥꯎꯗꯣꯏꯅꯦ ꯑꯄꯣꯝꯕꯁꯦ ꯂꯩ
ꯍ
ꯑꯗꯨ ꯃꯔꯤ ꯃꯉꯥ ꯌꯥꯎꯔꯒꯅꯦ ꯃꯣꯏꯁꯦ ꯑꯗꯨꯝ ꯇꯥꯏꯃꯤꯡꯁꯦ ꯑꯗꯨꯝ ꯍꯥꯏꯔꯞ ꯃꯥꯟꯅꯅ ꯄꯨꯂꯞ ꯁꯥꯠꯃꯤꯟꯅꯔꯒꯅꯦ ꯄꯨꯔꯥ ꯆꯕꯨꯟ ꯑꯣꯏꯅ ꯁꯥꯠꯇꯣꯏꯕ ꯃꯥꯅ
ꯃꯣꯄꯂꯞꯄ ꯁꯥꯄ ꯃꯥꯁꯦ
ꯍꯣꯏ ꯑꯗꯨ ꯑꯗꯨꯁꯨ ꯍꯧꯋꯦ ꯔꯣꯁꯇꯀꯣ ꯔꯣꯁ ꯌꯦꯂꯣ ꯑꯃꯁꯨ ꯍꯧꯋꯦ
ꯌꯦꯂ ꯁꯤꯥ
ꯍ ꯌꯦꯂꯣ ꯔ
ꯃꯈꯪ ꯃꯈꯌꯥꯝ ꯍꯖꯥꯅꯤꯡꯅꯦ
ꯍꯣꯏ ꯑꯗꯨꯗꯣ ꯑꯦꯂ ꯑꯃ ꯆ ꯔꯣꯁꯇ ꯈꯔ ꯃꯥ ꯀꯩꯅꯣ ꯆꯇꯣꯟ ꯈꯔ ꯈꯂ ꯀꯦꯑꯕꯀꯣ ꯃꯥꯗꯤ
ꯀꯦ ꯄꯣ ꯑꯃ ꯁꯥꯞꯄ ꯅꯠꯇ꯭ꯔꯒ ꯁꯥꯠꯇꯣꯛꯄꯤꯔꯥ
ꯄꯣꯝꯕꯁꯦ ꯀꯨꯏꯅ ꯄꯣꯝꯃꯒ ꯂꯩꯇꯦ ꯃꯥꯁꯦ ꯑꯗꯨꯝ ꯁꯥꯠꯇꯣꯔꯛꯑꯦꯕꯀꯣ
ꯑꯝ
ꯍꯧꯖꯤꯛꯀꯤ ꯑꯩꯅ ꯉꯁꯥꯏ ꯍꯥꯏꯈꯤꯕ ꯔꯣꯁ ꯑꯃ ꯚꯦꯂꯦꯟꯇꯥꯏꯟꯁꯀꯤ ꯔꯣꯁꯇꯗꯤ ꯄꯣꯝꯃꯒ ꯀꯨꯏꯅ ꯂꯩꯗꯣꯏꯅꯦꯕꯀꯣ ꯄ ꯄꯣꯝꯃꯒ ꯍꯥꯏꯁꯦ ꯄꯣꯝꯁꯥꯠꯅꯔꯒ ꯃꯥꯒꯤ ꯂꯩꯕꯗꯣ
ꯍꯣꯏꯅꯦ ꯃꯇꯣꯝꯗꯣ ꯑ ꯀꯩꯅꯣ ꯇꯧꯗꯕ ꯑꯗꯨꯝ ꯀꯨꯞꯁꯜꯂꯒ
ꯍꯣꯏ ꯍꯣꯏ ꯑꯗꯨ ꯃꯥ ꯍꯦꯛ ꯁꯥꯠꯇꯣꯔꯛꯑꯕ ꯀꯨꯏꯔꯔꯣꯏ ꯑꯗꯨꯝ ꯃꯥ ꯂꯣꯏꯔꯅꯤ ꯀꯦꯟꯈ꯭ꯔꯅꯦꯕ
ꯑꯣ ꯔꯣ꯭ꯁꯁꯦ
ꯑꯥ ꯑꯗꯨꯒ ꯍꯧꯖꯤꯛꯀꯤ ꯌꯦꯂꯣꯗꯨꯗꯤ ꯀꯨꯏꯅ ꯂꯩꯇꯦ ꯑꯗꯨꯝ ꯃꯥ ꯁꯥꯊꯣ ꯔꯛ ꯑꯅꯤ ꯑꯗꯨꯗꯨꯒ ꯃꯥꯏ ꯃꯆꯨ ꯁꯤꯊꯔꯛꯑꯅꯤꯕ ꯑꯗꯨꯒ ꯀꯦꯟꯈꯔꯅꯤ ꯃꯥꯗꯤ ꯁꯥꯠꯇꯣꯔꯛ ꯑꯒ ꯐꯖꯗꯦ ꯄꯣꯝꯃꯤꯀꯥꯟꯗ ꯐꯖꯩ ꯑꯇꯩꯁꯨ ꯍꯧꯋꯦ ꯑꯇꯩꯗ ꯍꯦꯕꯤꯁꯀ꯭ꯁ ꯍꯧꯋꯦ
ꯍꯦꯕꯤꯁꯀ꯭ꯁ ꯍꯥꯏꯁꯦ ꯀꯃꯥꯏ ꯇꯧꯒꯦ
ꯍꯦꯕꯤꯁꯀ꯭ꯁꯇꯤ ꯖꯤꯅꯥ ꯔꯣꯁꯇꯣ
ꯑꯣ
ꯆꯤꯅ ꯔꯣꯁꯇꯅꯦ ꯑꯥ ꯍꯪꯒꯥꯝꯄꯥꯟ ꯍꯥꯏꯕꯥꯀꯣ ꯊꯣꯟꯗꯕꯗ
ꯍꯪꯒꯄꯥꯟ ꯃꯆꯨ ꯃꯆꯨ ꯂꯩꯕ꯭ꯔꯣ ꯃꯥꯁꯦ
ꯂꯩꯌꯦ ꯃꯆꯨ ꯃꯆꯨ ꯂꯩ
ꯃꯆꯨ ꯀꯩ ꯀꯩ ꯂꯩꯔꯤꯕ
ꯍꯪꯒꯥꯄꯥꯟ ꯊꯣꯟꯗꯕꯤ ꯑꯃ ꯍꯧꯔꯦꯀꯣ ꯑ ꯃꯥꯗꯤ ꯆꯥꯎꯋꯦ ꯂꯥꯏꯗꯒ ꯀꯠꯄꯁꯦ ꯁꯦꯝꯄꯥꯛꯇꯣ ꯊꯜꯂꯦ ꯃꯇꯨꯝ ꯀꯠꯄꯗ ꯑꯗꯨꯒ ꯑꯣꯔꯦꯟꯖ ꯃ
ꯑꯣꯔꯦꯟꯁꯀꯤ
ꯑꯣꯔꯦꯟꯁ ꯑꯗꯨꯁꯨ ꯆꯤꯅꯥ ꯔꯣꯁꯅꯦꯕ ꯑꯗꯨꯅ ꯊꯣꯟꯗꯕ ꯃꯅꯥ ꯃꯁꯤꯡ ꯌꯥꯝꯕꯗꯣ ꯑꯗꯒꯤ ꯄꯤꯡ ꯄꯤꯡ ꯑꯃꯁꯨ ꯍꯧꯋꯦꯕꯀꯣ
ꯄꯤꯡ ꯃꯆꯨꯗꯣ ꯃꯈꯟ ꯅꯪ ꯍꯥꯏꯗꯣ ꯑ ꯍꯨꯝꯅꯤꯅꯦ ꯑꯗꯨꯗꯤ
ꯍꯣꯏ ꯑꯗꯨꯒ ꯆꯤꯅꯥꯔꯣꯁꯀꯤꯗꯅ ꯁꯤ ꯈꯩ ꯍꯧꯔꯦ ꯑꯗꯨ ꯒ ꯗꯥꯂꯤꯌꯥꯁꯨ ꯍꯧꯔꯦ
ꯗꯂꯤꯌꯥꯖꯨ
ꯑ ꯗꯂꯤꯌꯥ ꯑꯉꯧꯕ ꯍꯧꯋꯦ ꯑꯉꯥꯡꯕ ꯍꯧꯋꯦ ꯑꯇꯩꯗꯤ ꯂꯩꯇ꯭ꯔꯦ ꯑꯩꯉꯣꯟꯗ ꯍꯧꯗ꯭ꯔꯦ ꯑꯗꯨꯒ ꯑꯝ ꯒ꯭ꯂꯦꯗꯤꯌꯔ ꯅ ꯂꯩ ꯑꯃꯁꯨ ꯂꯩꯌꯦꯕꯀꯣ
ꯀꯃꯥꯏꯅ ꯇꯧꯕ ꯂꯩ ꯁꯦ
ꯃꯥꯁꯦ ꯃꯆꯩ ꯑꯃ ꯊꯤꯡꯀꯠꯂꯛ ꯑꯀꯥꯟꯗꯅꯦ ꯑꯗꯨꯗ ꯑꯄꯣꯝꯕ ꯃꯌꯥꯝ ꯌꯥꯎꯗꯣꯏꯅꯦ ꯑꯗꯨꯝ ꯃꯊꯪ ꯃꯊꯪ ꯃꯊ
ꯎꯝ ꯀꯩꯅꯣꯁꯦ ꯃꯥꯁꯦ ꯑꯗꯨꯝ ꯃꯁꯥ ꯑꯣꯏꯅ ꯎ ꯁꯥꯠꯄ ꯑꯗꯨꯃꯥꯏꯅ ꯃꯁꯥꯁꯦ ꯃꯊꯪ ꯃꯊꯪ ꯃꯊꯪ ꯁꯥꯟꯠꯇꯣꯔꯛꯑꯒ ꯑꯗꯨꯝ ꯄꯥꯟꯖꯈꯤꯗꯩꯔꯕ
ꯃꯥꯒꯤ ꯑꯄꯣꯝꯕ ꯃꯆꯩ ꯑꯃ ꯊꯤꯡꯒꯠꯂꯛ ꯀꯅꯤꯕꯀꯣ
ꯑꯥ
ꯑꯗꯨꯗ ꯐꯣꯡꯕꯁꯦ ꯃꯊꯪ ꯃꯊꯪ ꯌꯥꯎꯗꯣꯏꯅꯦꯕ ꯈꯔꯦꯟꯁꯥꯅ ꯑꯃ
ꯑꯄꯣꯝꯕꯁꯦ ꯑꯗꯨꯝ ꯑꯃꯒ ꯑꯃꯒ ꯁꯟꯗꯣꯛ ꯂꯒꯗ ꯂꯕ
ꯁꯟꯇꯣꯛꯅꯔꯣꯏ ꯃꯆꯩꯁꯤꯗꯒꯤ ꯑꯗꯨꯝ ꯊꯤꯟꯗꯣꯛꯑꯒ ꯊꯤꯟꯇꯣꯛꯑꯒ ꯁꯥꯠꯇꯣꯏꯕ
ꯑꯣ ꯑ ꯄꯣ ꯑꯃꯈꯛꯇꯪꯁꯤꯗꯒꯤ
ꯑ ꯀꯩꯅ ꯀꯩ ꯍꯥꯏꯗꯣꯏꯅꯣ ꯃꯌꯣꯟꯁꯦ ꯊꯤꯟꯒꯠꯂꯦꯗꯅ ꯃꯌꯣꯟꯁꯤꯗꯅꯦ ꯑꯄꯣꯝꯕꯁꯦ ꯃꯌꯥꯝ ꯌꯥꯎꯗ ꯟꯕ ꯃꯈꯥꯔꯣꯝꯗꯒꯤ ꯁꯥꯀꯠꯂꯛꯀꯗꯣꯏꯅꯦꯕ ꯃꯈꯥ ꯑꯗꯒꯤ ꯑꯃꯨꯛ ꯁꯥꯂꯑꯅꯤ ꯃꯊꯛ ꯇ ꯑꯃꯨꯛ ꯃꯊꯛ ꯇ ꯑꯃꯨꯛ ꯑꯃꯗꯨ ꯄꯣꯠ ꯑꯃꯗꯣ ꯂꯦꯃꯟ ꯆꯪꯈ꯭ꯔꯀꯥꯟꯗ ꯃꯊꯛꯀꯤ ꯃꯥꯒꯤ ꯃꯊꯛꯇ ꯂꯩꯕꯗꯧ ꯁꯥꯠꯂꯛꯇꯕ ꯂꯦꯃꯟ ꯆꯪꯈ꯭ꯔꯀꯥꯟꯗ ꯑꯃꯨꯛ ꯃꯊꯛꯀꯤꯗꯧ ꯁꯥꯠꯇꯕ ꯍꯧꯧꯋꯦ ꯔꯦꯠ ꯃꯆꯨꯁꯨ ꯍꯧꯋꯦ
ꯑꯗꯨꯗꯤ ꯌꯦꯝꯁꯦ ꯄꯨꯔꯥ ꯒꯥꯔꯗꯦꯟ ꯑꯣꯜꯂꯦꯅꯦ
ꯂꯩꯗ ꯉꯥꯎꯕꯅꯤꯅ ꯈꯔ ꯊꯥꯏꯌꯦ ꯑꯗꯨꯗ ꯒꯥꯔꯗꯦꯟꯃꯛꯇꯤ ꯅꯠꯇꯦꯔ ꯑꯩ ꯄꯦꯟꯗ꯭ꯔꯤ ꯂꯝꯁꯦ ꯄꯤꯛꯄꯅꯤꯅ ꯌꯥꯝ ꯊꯥꯕ ꯌꯥꯗꯦꯕ
ꯑꯩ ꯀꯅ ꯌꯨꯝ ꯊꯔꯇꯦ ꯈꯥꯛ ꯆ ꯂꯨ ꯀꯥꯏꯅꯣ
ꯁꯤ ꯊꯖꯔꯤ ꯆꯟꯗ꯭ꯔꯕꯅꯤ ꯊꯥꯕꯗ ꯒꯝꯂꯥ ꯑꯃꯃꯝ ꯊꯥꯈꯤꯕꯗ ꯃꯐꯝꯗꯨ ꯀꯥꯟ ꯆꯜꯂꯦꯕ
ꯄꯥꯏꯍꯜꯂꯁꯤꯔꯣ ꯑꯃ ꯁꯦꯝꯗꯣꯛꯑꯁꯤꯔꯣ
ꯍꯝ
ꯑꯩꯗꯤ ꯃꯤ ꯃꯌꯨꯝꯗꯒ ꯆꯠꯄꯁꯦ ꯀꯩꯅꯣ ꯇꯧꯔꯕꯅꯦ ꯀꯩ ꯂꯩ ꯑꯣꯏ ꯌꯦꯟ ꯂꯩꯔꯃ ꯑꯁꯤ ꯂꯩꯁꯦ ꯑꯩꯉꯣꯟꯗ ꯍꯧꯗꯤꯤꯌꯦ ꯑꯗꯨꯗꯤꯉꯣꯟꯅ ꯍꯧꯗꯦꯅ ꯆꯥꯔ ꯈꯤꯇ ꯄꯤꯌꯣꯅ ꯑꯩꯗꯤ ꯂꯩꯗ ꯇꯧ ꯂꯩꯔꯕꯝꯅꯤ
ꯑꯗꯨꯗꯤ ꯆꯥꯔ ꯍꯥꯏꯔꯒ ꯑꯩꯁꯨ ꯆꯥꯗꯣ ꯂꯧꯒꯦ ꯇꯧꯕꯅꯤꯅꯦ
ꯀꯔꯤ ꯀꯔꯤ ꯀꯔꯤ ꯂꯩꯅꯣ ꯅꯪꯅ ꯄꯥꯝꯃꯤꯁꯤꯅ
ꯂꯩ ꯑꯣꯏꯔꯗꯤ ꯌꯥꯔꯦꯔꯒ
ꯑꯩꯒ ꯍꯦꯛꯇ ꯌꯥꯔꯕꯣ
ꯂꯩꯕꯨ ꯈꯠꯂꯗꯤ ꯌꯥꯔꯦ ꯂꯩ ꯑꯣꯏꯔꯗꯤ ꯂ ꯌꯥꯔ
ꯁꯨꯝ ꯒꯝꯂꯥꯒꯨꯝꯕ ꯊꯥꯔ ꯊꯝꯒꯨꯝꯕ ꯑꯃꯒꯨꯝꯅ ꯇꯧꯕꯅꯤꯗ
ꯑꯣ ꯀꯩꯅꯣꯅꯦ ꯂꯩꯗ ꯌꯥꯝ ꯉꯥꯎꯈꯠꯂꯛꯏꯁꯤꯕꯣ ꯍꯟꯗꯛꯁꯤꯕꯣ
ꯑ ꯂꯩꯔꯤꯁꯦ ꯁꯨꯝ ꯌꯦꯡꯉ ꯌꯦꯡ ꯐꯖ ꯇꯣꯔꯛꯑꯦ ꯑꯗꯨꯏꯅꯦ
ꯍꯥꯟꯅꯗꯤ ꯀꯌꯥ ꯊꯧꯁꯥꯗꯦꯗꯅ ꯅꯪꯁꯦ
ꯑꯁ ꯁꯨꯝ ꯑꯩꯈꯣꯏꯃꯥꯍꯣꯏꯅ ꯍꯪꯉꯣꯅ ꯍꯪꯉꯛꯏꯅꯤꯗ
ꯑꯣ ꯅꯪꯅ ꯄꯥꯝꯃꯒ ꯇꯧꯔꯛꯄꯗꯤ ꯅꯠꯇꯦꯕ ꯐꯣꯔꯁ
ꯑ ꯑꯗ ꯍꯪ ꯍꯥꯏ ꯇ ꯂꯧꯁꯨ ꯍꯈꯣꯁꯨꯅ ꯑꯩꯅ ꯍꯥꯟꯅ ꯋꯥꯠ ꯌꯥꯝ ꯍꯪꯉꯛꯈꯤꯒꯦꯅ ꯍꯥꯏꯔꯒ
ꯑꯥ
ꯍꯣꯏ ꯑꯗꯨ ꯂꯩꯗꯣ ꯂꯩꯔꯗꯤ ꯈꯔ ꯂꯧꯒꯦꯅ
ꯂꯍꯣ ꯂꯣ ꯑꯗꯨꯝ ꯎ ꯁꯤꯖꯟꯒꯤ ꯑꯣꯏꯅ ꯁꯥꯠꯄ ꯂꯩꯁꯨ ꯂꯩ ꯑꯗꯨꯒ ꯑꯗꯨꯝ ꯆꯍꯤ ꯆꯨꯞꯄ ꯍꯧꯔꯒ ꯁꯥꯠꯄ ꯂꯩ ꯃꯈꯟꯁꯨ ꯂꯩ ꯄꯥꯝꯕ ꯑꯗꯨꯝ ꯂꯧ ꯑꯣꯏ ꯌꯥꯅꯤ ꯃꯔꯨꯁꯨ ꯂꯩ ꯑꯩꯉꯣꯟꯗ
ꯃꯕꯨꯗꯤ ꯄꯥꯑꯝꯗꯦꯕ ꯑ꯭ꯔꯦ ꯂ
ꯒꯝꯂꯥꯁꯦ ꯍꯣꯟ ꯑꯣꯏꯅ ꯊꯥꯡꯕ ꯂꯥꯛꯑꯣ
ꯌꯥꯔꯦꯗ ꯀꯗꯤ ꯑꯩꯈꯣꯏ ꯂꯩꯖꯈꯤ ꯍꯣꯏ ꯄꯨꯖꯈ꯭ꯔꯦꯅ ꯀꯞ ꯂꯩꯍꯧꯗꯅ
ꯑꯣꯍꯣ ꯑ ꯑꯗꯨꯃꯥꯏꯅ ꯇꯧꯔꯣ ꯑꯩꯒꯤ ꯑꯊꯥꯕꯗꯣ ꯀꯪꯂꯝꯂꯥꯗꯣ ꯎꯈ꯭ꯔꯣ ꯅꯪ ꯀꯝꯂꯥꯍꯟꯕꯗꯨ ꯄꯤꯔꯝꯃꯣ ꯑꯗꯨ ꯌꯥꯏꯌꯦ
ꯑꯣ ꯑꯗꯨꯗꯤ ꯁꯃꯥꯏꯅ ꯇꯧꯔꯦ
ꯍ ꯅꯥꯏꯁꯤꯅꯅꯁꯦ
ꯍ ꯍꯣꯏ ꯑꯩ ꯈꯣꯃꯥꯗ ꯍꯥꯏꯔꯒ ꯑꯗꯨꯒ ꯂꯥꯛꯀꯦ ꯂꯧꯕ
ꯍꯥꯎꯅꯣ ꯃꯂ ꯑꯣ ꯔꯤ ꯆꯧꯕ ꯆꯂꯛꯑꯣ
ꯑꯣ ꯍꯣ
ꯆꯂꯣꯏꯕ ꯅꯠꯇꯇꯩꯗꯤꯗꯤ
ꯍ ꯍꯣꯏ ꯇꯧꯖꯕ ꯇꯧꯖꯣꯏꯁꯦ ꯑꯗꯨꯗꯤ ꯍ